ꯍꯜꯂꯣ ꯋꯥꯁꯦ ꯊꯣꯛꯇꯣꯏ ꯃꯥꯟꯗ꯭ꯔꯦ ꯍꯧꯖꯤꯛꯇꯤ
ꯆꯥ ꯆꯥ ꯇꯧꯋꯣ ꯀꯩꯅꯣ ꯀꯣꯛ ꯁꯝ ꯂꯥꯏ ꯄꯥꯁꯦꯔ ꯀꯣꯛ ꯁꯝ ꯂꯥꯏ ꯈꯪꯕ꯭ꯔꯥ
ꯀ ꯁ ꯂ ꯃ ꯄ ꯅ ꯑꯩꯅ ꯀꯣꯛ ꯍꯥꯏꯗꯤ ꯅꯪ ꯁꯝ ꯍꯥꯏꯔꯣ
ꯎꯝ ꯀꯣꯛ ꯁꯝ ꯂꯥꯏ ꯑꯃ ꯑꯅꯤ ꯁꯨ ꯇꯧꯁꯤꯔ ꯇꯔꯣꯛ ꯇꯔꯦ ꯏꯄꯥꯥꯟ ꯃꯄꯥꯟ ꯇꯥ
ꯇꯔꯥꯃꯊꯣꯣꯏ ꯇꯔꯅꯤꯊꯣꯏ ꯇꯔꯥꯍꯨꯝꯗꯣꯏ ꯇꯔꯥꯃꯉꯥ ꯇꯔꯥ ꯇꯔꯨꯛ ꯇꯔꯥ ꯇꯔꯦꯠ ꯇꯔꯥꯅꯤꯄꯥꯜ ꯇꯔꯥꯃꯥꯄꯜ ꯀꯨꯟ
ꯐꯔꯦ ꯐꯔꯦ
ꯑꯗꯨꯒ ꯇ꯭ꯋꯦꯟꯇꯤ ꯋꯥꯟꯗꯗꯤ ꯀꯃꯥꯏꯅ ꯍꯥꯏꯒꯦꯔꯥ
ꯀꯗ ꯑꯁꯨꯁꯨ ꯀꯗ
ꯑꯃ ꯃꯤ
ꯑꯅꯤ ꯑꯃ ꯑꯅꯤ ꯑꯃ ꯀꯧ ꯁꯦꯔ
ꯎꯝ ꯑꯩꯅ ꯃꯥ ꯍꯥꯏꯗꯤ ꯅꯪꯅ ꯑꯅꯤ ꯍꯥꯏꯌꯣ ꯈꯔ ꯃꯇꯝ ꯆꯥꯅꯤꯡꯉꯥꯏ
ꯎꯝ
ꯎꯄꯥꯏ ꯂꯩꯇ꯭ꯔꯦ
ꯍꯌꯦꯡꯋ
ꯀꯥꯔꯤ ꯍꯦꯟꯖꯥꯡ ꯆꯥꯕ꯭ꯔꯣ
ꯇꯥꯟꯗꯤ ꯇꯟꯕ ꯑꯩꯗꯣ ꯑꯇꯣꯞꯄꯁꯤꯡꯒ ꯁꯅꯥꯕꯗꯨꯗꯤ ꯑꯩꯁ ꯇꯜꯂꯦꯍꯦ
ꯑꯣ ꯑꯗꯨꯝ ꯁꯥꯟꯅꯕ ꯃꯤ ꯑꯣꯏꯔꯗꯤ ꯑꯗꯨꯝ ꯀꯥꯏꯗꯕꯀꯣ
ꯎꯝ
ꯐꯥ ꯃ ꯃꯥꯥ
ꯇꯜꯂꯦꯕ ꯁꯨꯃꯥꯥꯏ ꯇꯧꯒꯗꯕꯗꯣ
ꯎꯝ ꯒ꯭ꯌꯥꯟ ꯇꯥꯗ꯭ꯔꯦꯗꯨꯅ ꯑꯃ ꯑꯅꯤ ꯑꯍꯨꯝ ꯇꯧꯔꯤꯁꯦ
ꯍꯝ
ꯀꯣꯛ ꯁꯝ ꯂꯥꯏ ꯃꯤꯠ
ꯅꯨꯄꯥ ꯑꯃꯒꯤ ꯋꯥꯔꯤꯗꯨꯁꯨ
ꯎꯝ ꯎꯝ
ꯅꯨꯄꯥ ꯑꯃꯗꯣ ꯌꯨꯝ ꯊꯣꯛꯈ꯭ꯔꯕ꯭ꯔꯣ
ꯑꯧ ꯀꯨꯏꯈ꯭ꯔꯦ ꯖꯨꯟ ꯅꯥꯏꯟꯇꯤꯟ ꯃꯥꯗ ꯑꯦ ꯁꯤꯛꯁꯇꯤꯟ ꯖꯨꯜꯂꯥꯏ ꯅꯠꯇ꯭ꯔꯗꯤ ꯖꯨꯜꯂꯥꯏ ꯃꯥꯂꯦ
ꯏꯀꯥꯏꯃꯟꯗꯅ ꯋꯥꯔꯤ ꯁꯥꯕ ꯐꯥꯎ ꯈꯨꯝꯗꯤ ꯀꯨꯝꯃꯔꯣꯏꯁꯤ ꯗꯨ ꯅꯨꯄꯥꯗꯣ
ꯎꯝ ꯏꯀꯥꯏ ꯕꯅꯦ ꯌꯥꯝ
ꯎꯝ ꯑꯩꯅ ꯋꯥ ꯍꯥꯏꯔꯁꯨ ꯈꯨꯝꯗꯤ ꯈꯨꯝꯃꯔꯣꯏ ꯈꯨꯝꯃꯔꯣꯏꯀꯣ ꯐꯣꯟꯗ ꯑꯗꯨꯝ ꯍꯥꯏꯗꯤ ꯒꯤꯌꯥꯟꯇꯥꯏ
ꯏꯀꯥꯏ ꯉꯟꯕꯅꯦ ꯌꯥꯝꯅ ꯗꯨꯅ
ꯌꯥꯗꯦ ꯏꯀꯥꯏꯂꯦ ꯍꯥꯏ ꯃ ꯅꯪꯒ ꯋꯥꯔꯤ ꯁꯥꯟꯅꯕꯗꯣ ꯀꯔꯝꯍꯥꯏ ꯁꯥꯟꯅꯕ꯭ꯔꯣ ꯈꯪꯅꯤꯡꯉꯦꯍꯦ
ꯑꯩꯉꯣꯟꯗꯤ ꯏꯀꯥꯏꯗꯦꯗ
ꯀꯔꯝ ꯍꯥꯏꯅ ꯅꯣꯏ ꯑꯅꯤ ꯈꯪꯅꯕꯔꯥ ꯒꯤꯌꯥꯟ ꯇꯥꯗꯦꯅꯦ
ꯑꯁ ꯗꯨꯗꯤ ꯍꯧꯖꯤꯛ ꯊꯦꯡ ꯃꯇꯝ ꯅꯇꯦ ꯃꯤ ꯌꯥꯝ ꯂꯩ
ꯑꯣ ꯁꯤꯑꯦ ꯁꯤꯅꯨꯄꯤꯁꯦ ꯌꯥꯗꯦ ꯀꯣꯛ ꯉꯥꯎꯕ ꯍꯧꯋꯦ
ꯀꯟꯅꯅꯣ ꯀꯦ ꯑꯗꯨꯔꯥ
ꯎꯝ ꯀꯦꯒ ꯑꯦꯟꯒ ꯑꯦꯟ ꯑꯦꯑꯦꯝ ꯗꯨꯒ
ꯑ
ꯑꯥꯗ ꯀꯣꯛꯉꯥꯎꯕꯅꯤ
ꯃꯥꯗꯣꯏ
ꯎꯝ
ꯎꯝ ꯑꯁꯤ ꯂꯣꯟꯒꯤ ꯏꯁꯩ ꯑꯣꯏꯅ ꯁꯛꯑꯣ ꯍꯥꯏꯌꯣ
ꯎꯝ ꯑꯗꯨ ꯍꯥꯏꯔꯗꯤ ꯑꯃꯨꯛꯀ ꯅꯣꯛꯂꯒ ꯇꯧꯗꯣꯏꯅꯤ
ꯏꯕꯥꯅꯤꯒꯤ ꯀꯣꯛ ꯁꯝ ꯂꯩꯏꯁꯦ
ꯎꯝ
ꯃꯤꯠ ꯄꯥ ꯅꯥ ꯆꯤꯜ ꯇꯤꯜ ꯊꯧ
ꯍꯧꯖꯤꯛ ꯑꯖꯦ ꯍꯧꯖꯤꯛꯇꯤ ꯑꯥ ꯍꯧꯖꯤꯛꯀꯥꯟ ꯉꯁꯤ ꯇꯧꯗ ꯐꯣꯟ ꯇꯧꯗꯕ꯭ꯔꯥ ꯅꯣꯏꯅꯤ꯫
ꯍꯣ ꯌꯦ ꯑꯦ ꯇꯧꯑꯦ꯫
ꯃꯥꯗꯤ ꯀꯔꯝꯍꯥꯏꯅ ꯍꯤꯡꯉꯦ ꯍꯥꯏꯕ꯭ꯔꯥ ꯅꯨꯡꯉꯥꯏꯌꯦ ꯍꯥꯏꯕ꯭ꯔꯥ꯫
ꯎꯝ ꯆꯔꯒ ꯍꯤꯞ ꯂꯩ ꯃꯥꯜꯂꯦꯗ ꯃꯥꯁꯦ꯫ ꯀ꯭ꯔꯤꯁꯨ ꯇꯥꯎꯗꯦ ꯎꯝ ꯑꯝ ꯄꯥꯟꯁꯨ ꯊꯣꯛꯅꯤꯡꯗꯦ ꯍꯥꯏꯔ ꯂꯩ ꯃꯥ꯫
ꯃꯣꯏꯒꯤ ꯌꯨꯝꯗꯣ ꯌꯥꯝꯅ ꯃꯣꯏꯗꯤ ꯌꯥꯝꯅ ꯐꯕ ꯑꯣꯏꯔꯝꯅꯤꯀꯣ꯫ ꯃꯣꯏꯒꯤ ꯌꯨꯝꯁꯤꯡꯗꯣ꯫ ꯌꯥꯝꯅ ꯑꯣꯏꯔꯝꯅꯤꯀꯣ ꯂꯥꯑꯣ꯫ ꯂꯥꯋꯣ꯫ ꯇꯗꯕ꯭ꯔꯣ꯫ ꯌꯤ ꯇꯥꯗ꯭ꯔꯦ ꯅꯪꯒꯤ ꯈꯣꯟꯖꯦꯜ ꯌꯦ꯫ ꯇꯥꯗ꯭ꯔꯦꯗ ꯑꯩ ꯅꯪꯒꯤ ꯈꯣꯟꯁꯦ ꯇꯥꯗ꯭ꯔꯦ ꯅꯪꯗꯤ ꯇꯥ